ꯑ ꯇꯄ
ꯇꯥꯏꯌꯦ ꯀꯁꯥꯔꯔꯕꯣ
ꯍꯣꯏ ꯆꯥꯔꯦ
ꯁꯥꯔꯒꯦ
ꯑꯁꯤꯁꯦ ꯑꯂꯨꯒ ꯈꯥꯃꯦꯟ ꯑꯈꯥꯕꯤ ꯆꯥꯏ ꯅꯪꯗꯤ
ꯑꯩꯈꯣꯏ ꯗꯥꯜ ꯇꯥꯏ ꯑꯩꯈꯣꯏꯗꯤ
ꯅꯥ ꯆꯝ ꯐꯨꯠꯣ
ꯎ ꯍꯣꯏ ꯗꯥꯜ ꯀꯥꯡꯈꯨꯠ ꯇꯧꯋꯦ ꯑꯗꯨꯒ ꯃꯣꯔꯣꯛ ꯑꯃ ꯃꯦꯂꯦ ꯑꯗꯨꯒ ꯆꯥꯏꯑꯦ
ꯍꯕꯅꯤꯅꯦ ꯑꯗꯨꯗꯤ
ꯌꯥꯝ ꯍꯥꯎꯋꯦ ꯅꯥꯀꯣꯛꯄꯤ ꯅ ꯄꯥꯄꯤ ꯍꯥꯏꯕ ꯑꯣꯏꯔꯒꯁꯨ ꯁꯤꯡꯖꯨ ꯁꯦꯝꯃꯒ ꯆꯥꯕꯤꯀꯣ ꯎꯝ
ꯑꯥ
ꯑꯗꯨꯝ ꯍꯧꯋꯦ ꯅꯣꯏꯗꯤ ꯀꯅꯥꯅ ꯊꯣꯡꯕ꯭ꯔꯥ ꯑꯥ ꯊꯣꯡꯕ
ꯍ ꯁꯤꯗꯤ ꯑ ꯅ ꯊꯅꯦ
ꯍꯥꯎꯔ ꯑꯃꯅꯤꯅꯤꯍꯦ
ꯍꯥꯎ ꯍꯥꯏ ꯇꯥꯔꯦ ꯑꯣ ꯌꯦꯡꯗꯔ
ꯉꯁꯤꯗꯤ ꯑꯩꯈꯣꯏꯗꯤ ꯌꯦꯡꯗꯕ ꯈꯛ ꯀꯨꯏꯔꯦ ꯃꯣꯏ ꯀꯣꯏ ꯀꯣꯏꯅ ꯁꯅꯥꯗꯨꯗꯒꯤ ꯑꯈꯣꯏꯅꯍꯥꯟ ꯑ ꯅꯍꯥꯟꯜꯂꯤ ꯈꯔꯗꯤ ꯐꯥꯔꯁꯇꯗꯤ ꯌꯦꯡꯅꯝꯃꯦ ꯑꯗꯨꯗꯣ ꯍꯧꯖꯤꯛꯀꯥꯟꯗꯤ ꯌꯦꯡꯗ꯭ꯔꯦ ꯅꯣꯏ ꯌꯦꯡꯕ꯭ꯔꯥ ꯎꯝ
ꯌꯦꯉꯦ ꯀꯣꯟ ꯇꯔ ꯑꯃ ꯈ ꯎꯝ ꯅꯣ ꯍꯒꯗ ꯑꯗꯨꯗꯤ ꯌꯦꯉꯦ ꯇꯥꯏꯗꯤ ꯌꯦꯡꯡꯗ꯭ꯔꯦ
ꯐꯨꯠꯕꯣꯜꯁꯨ ꯃꯤ ꯌꯥꯝꯕꯩꯗꯤ ꯌꯦꯡꯕ ꯅꯨꯡꯉꯥꯏꯔ ꯃꯤ ꯌꯥꯝꯗꯗꯤ ꯑꯃꯨꯛ ꯅꯨꯡꯉꯥꯏꯇꯕ
ꯑ
ꯑꯗꯨꯅ ꯑꯩꯈꯣꯏꯗꯤ ꯑꯃꯨꯛꯀ ꯃꯣꯏꯅ ꯊꯦꯡ ꯊꯦꯡꯅ ꯁꯥꯟꯅ ꯑꯗꯨꯒꯤ
ꯎꯝ
ꯄꯪ ꯌꯦꯡꯗ꯭ꯔꯦ ꯑꯩꯈꯣꯏꯁꯦ
ꯑ
ꯁꯤꯒ꯭ꯔ ꯍꯥꯏꯇꯠꯕ ꯉꯁꯤ ꯀꯗꯥꯏ ꯆꯠꯄ꯭ꯔ
ꯁꯤꯀꯕꯥ ꯂꯩ
ꯌꯨꯝꯗ ꯑꯗꯨꯝ ꯂꯩꯕ꯭ꯔꯥ
ꯍꯣꯏ ꯅꯪꯗꯤ
ꯑꯩꯈꯣꯏꯁꯨ ꯑꯗꯨꯝ ꯑꯗꯨꯝ ꯂꯩ ꯑꯩꯈꯣꯏꯁꯨ
ꯑ
ꯁ꯭ꯀꯨꯜꯗ ꯃꯥ ꯆꯂꯦ ꯊꯕ ꯃꯥ ꯆꯂꯦ ꯑꯗꯣ ꯏꯚꯤꯅꯤꯡꯗ ꯋꯥꯋꯀꯤꯡ ꯆꯠꯂꯦ ꯍꯣ
ꯎꯝ
ꯑꯗꯨꯒ ꯑꯗꯨꯝ ꯂꯩꯕꯅꯤꯗ
ꯅꯪꯁꯨ ꯕꯣꯠ ꯁꯥꯟꯅꯕꯒꯨꯝꯕ ꯆꯠꯇ꯭ꯔꯣ ꯑꯗꯨꯗꯤ
ꯣꯛ ꯍꯣꯏ ꯣꯛ ꯃ ꯃꯔ ꯁꯅꯅꯕ ꯆꯂꯦ ꯣ ꯍꯧꯖꯤꯛꯀꯥꯟꯗꯤ ꯑꯌꯥꯝ ꯋꯥꯀꯤꯡ ꯋꯥꯀꯤꯡ ꯑꯣꯏꯅ ꯈꯨꯃꯟ ꯂꯝꯄꯥꯛꯇꯣ ꯍꯪꯉꯅꯕꯅꯤꯅꯀꯣ
ꯈꯪꯉꯦ ꯈꯪꯉꯦ
ꯄꯗ ꯌꯥꯝꯝꯕ ꯆꯜꯦ
ꯑꯣ ꯈꯩ ꯅ ꯇ ꯇꯤ
ꯅꯣꯏꯗꯤ ꯑꯗꯨꯗ ꯂꯥꯛꯇꯦ ꯑꯄꯥ
ꯑꯗꯨꯗꯤ ꯄꯥꯛꯅ ꯂꯥꯛꯇꯦ ꯑꯩꯈꯣꯏꯗꯤ ꯈꯔ ꯂꯥꯞꯄꯦ
ꯑꯣ ꯂꯥꯛꯄ꯭ꯔꯦ ꯑꯣ ꯑꯩꯈꯣꯏꯗꯤ ꯑꯗꯨꯗꯤ ꯌꯥꯝ ꯂꯥꯛꯑꯍꯦ ꯆꯦꯟꯕ ꯀꯨꯝꯕ ꯑꯗꯨꯒꯨꯝꯕꯗꯤ ꯌꯥꯝ ꯅꯨꯡꯉꯥꯏꯕ ꯃꯐꯝ ꯑꯣꯏꯕꯅꯤꯍꯦ ꯀꯣꯏꯕꯁꯨ ꯃꯤꯗꯤ ꯌꯥꯝ ꯂꯥꯛꯑꯦꯅ
ꯂꯥꯛꯑꯝꯒꯅꯤ ꯑꯗꯣ ꯑꯩꯈꯣꯏꯗꯤ ꯀꯣꯏꯕ ꯆꯠꯄꯗꯨ ꯈꯔꯁꯨ ꯂꯥꯞꯄꯅꯤꯅ ꯆꯅꯤꯡꯅꯕ ꯍꯥꯏ ꯇꯔꯦ
ꯑꯣ ꯍꯣꯏ ꯂꯥꯞꯂꯗꯤ ꯎꯄꯜ ꯂꯩꯁꯨ ꯂꯩꯇꯅꯀꯣ
ꯂꯩꯇꯦ ꯑꯩꯈꯣꯏꯁꯨ ꯑꯍꯥꯟ ꯍꯥꯟꯅꯗꯤ ꯋꯥꯛꯀꯤꯡ ꯑꯌꯨꯛꯀꯨꯝꯕꯗ ꯋꯥꯛꯀꯤꯡ ꯆꯠꯄ ꯁꯤꯔꯦꯟ ꯇꯦꯜ ꯀꯂꯦꯁꯇꯣ
ꯍꯣꯏ ꯍꯣꯏ
ꯑꯗꯨ ꯃꯅꯨꯡꯗ ꯋꯥꯋꯀꯤꯡ ꯑꯗꯨꯝ ꯆꯠꯂꯦ ꯏ ꯍꯁꯨꯖꯤ ꯀꯥꯟ ꯁꯠꯇ꯭ꯔꯦꯗ ꯑꯌꯨꯛꯇꯁꯨ ꯆꯠꯇ꯭ꯔꯦ
ꯍ ꯑꯣ ꯑꯩꯈꯣꯏꯗꯤ ꯍꯣꯏ ꯑꯩꯈꯣꯏꯗꯤ ꯑꯌꯨꯛꯄꯗꯤ ꯑꯌꯨꯛ ꯑꯌꯨꯛꯅ ꯑꯩꯈꯣꯏꯗꯤ ꯁꯤ ꯆꯦꯔꯣ ꯆꯤꯡꯗꯣ ꯑ
ꯎꯝ
ꯑꯗꯨ ꯑꯗꯨꯗ ꯑꯣꯏꯅ ꯃꯔꯛ ꯃꯔ ꯆꯠꯂꯦ ꯑꯌꯨꯛ ꯑꯌꯨꯛ ꯆꯕ ꯆꯠꯂꯗꯤ ꯑꯗꯨꯗ ꯑꯣꯏꯅ ꯆꯠꯂꯦ ꯑꯗꯨꯒ ꯏꯚꯤꯅꯤꯡꯗꯗꯤ ꯑꯗꯨꯝ ꯍꯨꯃꯥꯟ ꯃꯨꯄꯥ
ꯑꯣ ꯍꯣꯏ ꯐꯩꯅꯦ ꯑꯌꯨꯛꯇꯁꯦ ꯆꯩꯔꯥꯎ ꯆꯤꯡꯗꯣ ꯄꯨꯡ ꯀꯌꯥꯗꯒꯤ ꯆꯠꯄ ꯌꯥꯒ ꯌꯥꯕ꯭ꯔꯣ
ꯃꯣꯏꯒꯤꯁꯦ ꯄꯨꯡ ꯄꯨꯡꯒꯨꯝꯕꯗꯤ ꯑꯁꯤꯒꯤ ꯇꯥꯏꯃꯤꯡꯗꯤ ꯑꯗꯨꯝ ꯌꯥꯏꯑ ꯍꯥꯏꯕ꯭ꯔꯥ ꯑꯗꯨꯒꯨꯝꯕ ꯀꯔꯤꯁꯨ ꯂꯩꯇꯕꯅꯤꯍꯦꯛ ꯃꯣꯏꯒꯤꯗꯤ
ꯑꯣ
ꯑꯩꯈꯣꯏꯅ ꯑꯗꯨꯝ ꯆꯠꯅꯤꯡꯕ ꯃꯇꯝ ꯃꯇꯝꯗꯀꯣ ꯑꯌꯨꯛꯇꯗꯤꯀꯣ
ꯎꯝ
ꯅꯣꯡ ꯉꯟꯕꯨ ꯉꯜꯂꯗꯤ ꯑꯗꯨꯝ ꯆꯠꯄ ꯌꯥꯕꯅꯦ ꯇꯦꯔꯣ ꯆꯤꯡꯁꯨ ꯑꯃꯥ ꯑꯃꯛ ꯀꯥꯕꯅ ꯅꯨꯡꯉꯥꯏꯌꯦꯅ
ꯍꯣꯏ ꯅꯨꯡꯉꯥꯏꯕꯅꯦ
ꯌꯥꯝ ꯅꯨꯡꯉꯥꯏꯌꯦ ꯕꯕꯥ
ꯀꯥꯗꯕ ꯀꯨꯏꯔꯦ ꯆꯩꯔꯥꯎ ꯆꯤꯡꯗꯣ
ꯑꯣ ꯑꯣ ꯈꯕꯥꯏ ꯌꯥꯝ ꯌꯥꯝ ꯆꯦꯃꯤ ꯃꯅꯦꯅ
ꯌꯥꯝ ꯆꯤꯟꯕ ꯑꯗꯨ ꯅꯠꯇꯦꯗ ꯍꯥꯏꯗꯤ ꯍꯣꯏ ꯑꯃꯔꯣꯝꯗ ꯍꯥꯏꯔꯗꯤꯀꯣ ꯆꯤꯟꯕ ꯍꯥꯏꯇꯥꯔꯦ ꯑꯗꯨꯒꯤ ꯆꯠꯄ ꯐꯪꯗꯕ
ꯑ ꯍꯣꯏ ꯍꯣꯏ ꯍꯣꯏ ꯅꯣꯏ ꯅꯨꯄꯤ ꯅꯨꯄꯤꯁꯨ ꯋꯥꯏꯕꯒꯤꯀꯣ
ꯍꯣꯏ
ꯑꯗꯨ ꯅꯨꯄꯥ ꯅꯨꯄꯤꯒ ꯅꯨꯄꯥꯗꯤ ꯈꯔꯁꯤꯗꯨ ꯈꯦꯠꯗꯩ ꯈꯦꯠꯅꯩ ꯌꯨꯝꯒꯤ ꯊꯕꯛꯒꯨꯝꯕꯅꯤꯕꯣ
ꯑꯥ
ꯑ ꯑꯩꯈꯣꯏꯗꯤ ꯍꯦ ꯇꯥꯛ ꯁꯦꯖꯅꯦ
ꯆꯩꯔꯥꯎ ꯆꯤꯡꯕꯨꯗꯤ ꯈꯔ ꯍꯣꯏꯁꯦ ꯆꯠꯄꯗꯣ ꯐꯔꯛ ꯇꯥꯕ ꯑꯗꯨꯒ ꯅꯍꯥꯟ ꯄꯨꯟꯁꯤꯂꯣꯛ ꯍꯥꯏꯕꯗꯣ
ꯍ
ꯑꯗꯨꯗꯗꯤ ꯆꯠꯂꯦꯕꯀꯣ ꯏꯃꯥꯟꯅꯕꯤꯁꯤꯡꯒ
ꯑꯣ
ꯈꯣꯏ ꯑ ꯂꯨ ꯃꯥꯗꯤ ꯏ ꯀꯗꯒꯤ ꯏꯤꯕꯒꯤ ꯑꯩꯈꯣꯏꯗꯤ ꯌꯥꯝ ꯐꯥꯎ ꯌꯥꯎ ꯃꯇꯣꯟ ꯐꯥꯎ ꯌꯥꯎꯗꯦ ꯃꯥꯔꯛꯇ
ꯑꯣ ꯑꯣ
ꯑ ꯆꯂꯒꯍꯂꯑ ꯍꯧꯖꯤꯛ ꯂꯩꯔꯤꯁꯦ ꯃꯤ ꯀꯌꯥ ꯂꯩꯒꯦ ꯅꯃꯥꯟꯅꯕꯒ ꯂꯩꯕ꯭ꯔꯣ
ꯑꯩꯈꯣꯏꯗꯤ ꯍꯣꯁꯇꯦꯜꯗ ꯑꯣꯏꯅ ꯂꯩꯌꯦ
ꯑꯣ ꯑꯣ ꯆꯞ ꯃꯥꯟꯅꯩꯅꯦ ꯑꯗꯨꯗꯤ
ꯑꯍꯦꯍꯦꯍꯦ ꯍꯣꯁꯇꯦꯜꯗ ꯂꯩꯌꯦ ꯑꯗꯨꯕꯨ ꯉꯁꯤ ꯑꯩ ꯑꯩꯈꯣꯏ ꯉꯁꯤꯗꯤ ꯍꯧꯖꯤꯛꯀꯥꯟ ꯑꯩꯈꯣꯏ ꯑꯦꯛꯖꯥꯝꯁꯨ ꯂꯣꯏꯕꯒꯤ ꯑꯗꯨ ꯀꯣꯏꯕ ꯆꯠꯀꯦ ꯍꯥꯏꯅ ꯑꯩꯈꯣꯏ ꯏꯃꯥꯟꯅꯕ ꯈꯣꯏꯗꯀꯣ ꯑꯗꯨ ꯑꯗꯨꯝ ꯀꯣꯏꯔꯒ ꯊꯣꯡꯃꯤꯟꯅꯔꯒ ꯆꯥꯃꯤꯟꯅꯔꯒ ꯑꯗꯨꯝ ꯅꯨꯡꯉꯥꯏꯊꯣꯛꯄ ꯍꯥꯏꯕ ꯇꯥꯔꯦꯅꯦ ꯁꯃꯥꯏꯅ ꯇꯧꯕꯅꯤꯅ
ꯍꯣꯏꯅꯦ ꯅꯨ ꯄ ꯍꯥꯏꯕꯕꯁꯤꯅꯨꯡꯉꯥꯏ ꯅꯨꯡꯉꯥꯏꯒꯗꯕꯅꯤ ꯅꯨꯡꯉꯥꯏꯊꯣꯛ ꯀꯗꯅꯤ
ꯅꯣꯏꯒꯤ ꯅꯣꯏ ꯅꯣꯏꯕꯨ ꯀꯔꯤ ꯉꯁꯤ ꯀ ꯏꯟꯁꯥꯡ ꯄꯤꯒꯦ ꯍꯥꯏꯕ
ꯀꯔꯤꯌꯥꯕꯕꯥ
ꯉꯁꯤ ꯀꯔꯤ ꯌꯦꯟꯁꯥꯡ ꯄꯤꯖꯔꯦ ꯍꯥꯏꯕ꯭ꯔꯥ ꯅꯣꯏꯕꯣ ꯀꯔꯤ ꯌꯦꯟꯁꯥꯡ
ꯑꯂꯨ ꯒ ꯈꯃꯦꯟ ꯑꯈꯥꯕꯤꯗꯣ
ꯑꯥ ꯑꯥ ꯑꯩꯈꯣꯏꯒꯤꯁꯨ ꯑꯗꯨ ꯄ ꯄꯤꯛꯈ꯭ꯔꯦꯖꯅꯤꯀꯣ ꯑꯗꯨꯒ
ꯑꯣ ꯑꯣ ꯑꯣ ꯑꯣ
ꯑꯗꯨꯒ ꯃꯣꯇꯔ ꯀꯟꯇꯀꯨꯝꯕ
ꯍ ꯍꯣꯏ ꯍꯣꯏ
ꯑꯣ ꯄꯤꯃꯟꯗꯅ ꯅꯝꯐꯧ ꯅꯝꯐꯧ ꯅꯝꯕ ꯌꯥꯗꯕꯅꯤ ꯍꯥꯏ ꯑꯣ ꯂꯩ
ꯍꯒꯤ ꯏꯟꯖꯥꯡꯅꯤꯅ ꯑꯩꯈꯣꯏꯗꯤ ꯏꯁꯥ ꯏꯁꯥꯅ ꯊꯣꯡꯖꯕꯒꯤ
ꯑꯣ ꯑꯣ ꯑꯣ ꯅꯨꯡꯉꯥꯏꯌꯦꯦꯅ ꯅꯣꯏ ꯏꯔꯣꯏꯗꯤꯦ
ꯍꯣꯏ
ꯕꯨꯗꯤ ꯑꯗꯨꯝ ꯃꯣꯏꯅ ꯄꯨꯂꯞ ꯊꯣꯡꯉꯅꯤꯀꯣ
ꯎꯝ
ꯑꯩ ꯀꯤꯆꯟꯒꯤ ꯅꯝꯐꯥꯎ ꯐꯪꯕ ꯌꯥꯗꯕꯅꯤꯍꯦ ꯑꯗꯨꯒꯤ ꯃꯅꯝꯅ ꯑꯃꯗꯤ ꯆꯥꯛ ꯐꯥꯎ
ꯎ
ꯗꯤ ꯋꯥ ꯈꯖꯅꯤ ꯍꯦ
ꯋꯥꯔꯁꯨ ꯈ꯭ꯋꯥꯏ ꯅꯨꯡꯉꯥꯏꯕꯗꯤ ꯑꯗꯨ ꯍꯣꯁꯇꯦꯜ ꯄꯨꯟꯁꯤꯅꯤꯅꯦ
ꯍꯣꯏ ꯍꯣꯏ ꯅꯨꯡꯗꯤ ꯅꯨꯡꯉꯥꯏꯌꯦꯀꯣ ꯃꯔꯨ ꯈꯣꯏꯒ ꯀꯔꯤ ꯀꯔꯤ ꯑꯗꯨꯝ ꯇꯧꯕꯗꯣ
ꯎꯝ
ꯃꯇꯝ ꯀꯨꯏꯅꯁꯨ ꯇꯧꯒꯗꯕꯁꯨ ꯅꯠꯇꯦ ꯋꯥꯟꯁ ꯋꯥꯟꯁ ꯏꯟ ꯂꯥꯏꯐꯅꯤꯅꯦꯀꯣ
ꯍ ꯍꯣꯏ ꯍꯣꯏ
ꯆꯥꯃꯤꯟꯅꯕ ꯑꯗꯨꯒ ꯑ ꯃꯔꯨꯞꯈꯣꯏꯕꯨꯁꯨ ꯑꯇꯣꯞꯄ ꯑꯇꯣꯞꯄ ꯃꯐꯝꯗꯒꯤ ꯂꯥꯛꯄ ꯃꯤꯁꯨ ꯈꯪꯉꯦꯅ
ꯎꯝ ꯎꯝ ꯎꯝ
ꯑꯗꯨ ꯑꯩꯈꯣꯏꯒꯤ ꯑꯩꯈꯣꯏꯒꯤ ꯑꯩꯈꯣꯏꯅ ꯂꯩꯕ ꯍꯣꯁꯇꯦꯜꯗ ꯏꯟꯁꯥꯡꯁꯨ ꯍꯧꯋꯦꯔ
ꯑ
ꯍꯞꯇꯥ ꯍꯞꯇꯥ ꯑꯃꯗ ꯁꯥꯗꯣ ꯑꯍꯨꯝꯂꯛ ꯄꯤꯔꯛꯀꯅꯤꯀꯣ
ꯎꯝ ꯎꯝ
ꯃꯟꯗꯦ ꯇꯨꯁꯗꯦꯗ ꯄꯤꯔꯅꯤ ꯐ꯭ꯔꯥꯏꯗꯦꯗ ꯄꯤꯔꯅꯤ ꯁꯟꯗꯦꯗ ꯄꯤꯔꯅꯤ ꯑꯗꯨꯃꯥꯏꯅ ꯇꯧꯋꯦꯕ
ꯑ
ꯑꯗꯨꯒ ꯌꯦꯔꯨꯝꯅ ꯅꯨꯃꯤꯠ ꯑꯅꯤꯔꯥꯄꯤꯔꯅꯤ ꯑꯗꯨ ꯑꯩꯈꯣꯏꯗꯤ ꯑꯩꯈꯣꯏꯗꯤ ꯍꯥꯏꯕꯗꯤ ꯌꯦꯟꯁꯥꯡꯗꯣ ꯈꯔ ꯐꯖꯅ ꯊꯣꯡꯕꯤꯔꯣ ꯑꯗꯨꯒꯨꯝꯕꯗꯗꯤ ꯗꯥꯜꯗꯣ ꯄꯤꯔꯁꯨ ꯀꯩꯁꯨ ꯀꯥꯏꯗꯦ ꯑꯗꯨꯕꯨ ꯏꯚꯅꯤꯡꯒꯨꯝꯕꯗꯤ ꯗꯥꯎ ꯄꯤꯔꯅꯨ ꯚꯤꯖꯤꯇꯦꯕꯜ ꯑꯣꯏꯅ ꯄꯤꯔꯣ ꯍꯥꯏꯅ ꯋꯥ
ꯍꯣꯏ
ꯍꯥꯏꯕꯅꯤꯍꯦ ꯍꯣꯏꯗꯤ
ꯑꯣ ꯑꯗꯨꯗꯤ ꯅꯣꯏ ꯍꯦꯜꯗꯤ ꯑꯗꯨꯝ ꯌꯥꯏꯅ
ꯍꯣꯏ ꯑꯗꯨꯒ ꯑꯩꯈꯣꯏꯒꯤꯗꯤ ꯁꯤꯦꯃꯤ ꯒꯣꯔꯃꯦꯟꯁꯨ ꯑꯣꯏꯕꯤꯀꯣ
ꯍ ꯍꯣ ꯍꯣ
ꯑꯗꯨꯒꯤ ꯍꯣꯁꯇꯦꯜ ꯐꯤꯁꯨ ꯍꯣꯡꯉꯛꯑꯦ ꯑꯗꯨꯒ ꯏꯁꯤꯡꯒꯨꯝꯕꯁꯨ ꯐꯖꯅ ꯃꯣꯏꯅ ꯁꯄ꯭ꯂꯥꯏ ꯄꯤꯌꯦꯀꯣ ꯕꯤꯜꯗꯤꯡꯒꯨꯝꯕꯁꯨ ꯑꯗꯨꯝ ꯅꯨꯡꯉꯥꯏꯌꯦ ꯑꯗꯨꯒ ꯃꯦꯗꯤꯀꯦꯜ ꯃꯦꯗꯤꯀꯦꯜ ꯇꯝꯕ ꯑꯩꯈꯣꯏꯒꯁꯨ ꯁꯨ ꯂꯩꯃꯤꯟꯅꯌꯦꯦ ꯍꯥꯏꯕꯗꯤ ꯑꯦꯝ ꯕꯤ ꯕꯤ ꯑꯦꯁ ꯇꯝꯕ ꯈꯣꯏꯒ ꯀꯣ
ꯑꯣ ꯑꯣ ꯑꯣ ꯑꯣ
ꯂꯣꯏ ꯏꯟꯁꯥꯡꯒꯨꯝꯕ ꯑꯗꯨꯒꯨꯝꯕꯗ ꯑꯗꯨꯝ ꯅꯨꯡꯉꯥꯏꯌꯦ ꯑꯗꯨꯕꯨ ꯗꯥꯒꯤ ꯃꯅꯥꯝꯗꯤ ꯅꯝꯕ ꯌꯥꯗ꯭ꯔꯕꯅꯦꯍ ꯎ ꯑꯗꯨ ꯆꯥꯕꯗꯤ ꯆꯥꯕꯗꯤ ꯀꯩꯁꯨ ꯀꯥꯏꯗꯦ ꯑꯗꯨꯝ ꯍꯥꯎꯋꯦ ꯑꯗꯨ ꯅꯣꯏꯕꯗꯣ
ꯍ ꯍꯣ ꯍꯣꯏ
ꯄꯥꯝꯗꯕ ꯑꯗꯨꯒꯤ
ꯆꯠꯂꯗꯤ ꯑꯗꯨꯝ ꯀꯩꯁꯨ ꯇꯧꯔꯍꯦ
ꯑꯁ ꯑꯗꯨꯅꯗꯤꯍꯦ ꯑꯩꯗꯗꯤ ꯑꯌꯨꯛ ꯃꯣꯔꯅꯤꯡꯁꯨ ꯇꯥꯕ ꯏꯚꯅꯤꯡ ꯆꯥꯕ ꯅꯨꯡꯊꯤꯟꯜꯗꯣ ꯑ ꯏꯚꯤꯅꯤꯡꯒꯨꯝꯕ ꯋꯥꯛꯀꯤꯡ ꯆꯠꯀꯗꯧꯅꯤ ꯅꯨꯡꯊꯤꯗ ꯈꯔ ꯄꯣꯊꯥꯔꯅꯤꯀꯣ
ꯎꯝ
ꯄꯣꯊꯥꯗ꯭ꯔꯗꯤ ꯑꯗꯨꯝ ꯋꯥꯏꯑ ꯆꯦꯟꯕ ꯅꯨꯡꯉꯥꯏꯇꯦ ꯍꯥꯏꯦꯅ ꯑꯗꯨꯝ ꯑ ꯑꯗꯨꯝ ꯄꯣꯊꯥꯔꯅꯤ ꯆꯥꯛ ꯆꯥꯔꯒ ꯇꯨꯝꯈ꯭ꯔꯅꯤ ꯑꯣ ꯂꯕꯗ ꯌꯥꯝ ꯊꯨꯈ꯭ꯔꯖꯠꯅꯤ ꯑꯗꯨ ꯑꯩꯈꯣꯏꯁꯨ ꯈꯔ ꯎꯝ ꯅꯣꯏꯕ ꯃꯤ ꯑꯩꯈꯣꯏꯒꯤ ꯃꯔꯨꯞꯈꯣꯏꯁꯨ ꯅꯣꯏꯕ ꯃꯤ ꯈꯔ ꯌꯥꯝꯕ ꯍ ꯑꯗꯒꯤ ꯀꯃꯥꯏꯅ ꯋꯥꯏꯗꯣ ꯂꯣꯁ ꯇꯧꯁꯤꯔꯥ ꯍꯥꯏꯅ ꯍꯣꯠꯅꯔꯒ ꯂꯩꯦ ꯑꯣꯏꯕꯤꯒꯦ
ꯑꯗꯨ ꯊꯣꯛꯈ꯭ꯔ ꯀꯪꯉꯛꯀꯅꯤ
ꯀꯔꯤ ꯀꯔꯤ ꯌꯦꯟꯁꯥꯡ ꯅꯥꯏ ꯑꯗꯨꯝ ꯍꯧꯕ꯭ꯔꯥ
ꯑꯩꯈꯣꯏꯗꯤ ꯀꯛ ꯑꯣꯏꯅ ꯍꯥꯎꯋꯦꯗ
ꯃꯀꯥꯟ ꯁꯣꯏꯅ ꯍꯧꯋꯏꯕꯣ
ꯀꯁꯨꯅ ꯍꯋꯦ
ꯑꯩꯁꯨ ꯀꯥꯡꯁꯣꯏꯅ ꯑꯗꯨꯝ ꯍꯥꯎꯋꯏ ꯁꯥ ꯁꯥꯒꯨꯝꯕꯁꯨ ꯑꯣꯏ ꯌꯥꯝ ꯆꯥꯅꯤꯡꯗꯦ ꯈꯔ ꯁꯜꯂꯛꯑꯗꯤ ꯌꯥꯏꯅꯀꯣ ꯑꯗꯨ ꯏꯟꯁꯥꯡ ꯅꯥꯄꯤꯒꯨꯝꯕꯁꯨ ꯍꯥꯎꯋꯦ ꯍꯥꯏꯗꯤ ꯁꯣꯏꯕꯨꯝꯁꯨ ꯍꯧꯋꯦ
ꯎꯝ ꯁꯕꯝ ꯏꯔ ꯑꯝꯕꯁꯨ ꯍ ꯁꯣꯏꯕ ꯔꯣꯏꯒꯨꯝꯕꯁꯨ ꯃꯠꯇ ꯋꯥꯣꯗ
ꯍꯣꯏ ꯐꯔꯣꯏ ꯊꯥꯔꯣꯏꯒꯕ ꯊꯥꯔꯣꯏꯁꯨ ꯍꯧꯋꯦ ꯑ ꯑꯩꯗꯤ ꯁꯣꯏꯕꯨꯝꯅꯤ ꯑꯗꯨꯒ ꯊꯔꯣꯏꯅꯤ ꯑꯗꯨꯒ ꯍꯪꯒꯥꯝꯅꯤ ꯈ꯭ꯋꯥꯏꯗꯒꯤ ꯚꯤꯖꯤꯇꯦꯕꯜꯗ ꯍꯧꯕꯗꯣ ꯑꯗꯨ ꯑꯍꯣꯡꯅ ꯑꯣꯏꯔꯦ ꯅꯣꯏꯗꯤ
ꯑꯩꯗꯤ ꯍꯪꯒꯥꯝꯗꯤ ꯄꯥꯝꯗꯦ ꯆꯥꯕꯨꯗꯤ ꯆꯥꯏꯗꯣ ꯌꯥꯝ ꯄꯥꯝꯅꯕ ꯊꯧꯣꯔꯣꯏꯏꯗꯣ ꯌꯥꯝ ꯄꯥꯝꯃꯅꯗꯤꯦ ꯄꯨꯟꯁꯤꯗ ꯄꯨꯟꯁꯤꯒꯤ ꯆꯥꯗ꯭ꯔꯁꯨ ꯌꯥꯏꯊꯔꯣꯏ ꯑꯗꯨ ꯑꯣꯏꯔꯁꯨ ꯑꯗꯨꯝ ꯑꯃꯗꯤ ꯆꯥꯏ ꯑꯗꯨꯗꯣ ꯁꯧꯒ꯭ꯔꯤꯗꯣ
ꯑꯣ
ꯗ ꯍꯥꯎ
ꯅꯨꯄꯤ ꯅꯨ ꯅꯨꯄꯤ ꯃꯆꯥꯁꯤꯡ ꯌꯥꯝ ꯄꯥꯝꯈ ꯌꯥꯝ ꯄꯥꯝꯕ ꯃꯥꯜꯂꯦꯅꯦ ꯁꯧ ꯅꯨꯏꯗꯣ ꯑꯩ ꯅꯍꯥꯟꯒꯁꯨ ꯅꯨꯄꯤ ꯑꯃꯕꯨ ꯋꯥꯔꯤ ꯁꯥꯏꯌꯦꯕꯀꯣ
ꯑꯥ
ꯑꯩ ꯑꯗꯨꯝ ꯁꯧꯒꯤ ꯆꯥꯔ ꯂꯩꯦ ꯁꯧꯒꯣꯏꯁꯨ ꯋꯥꯔꯣꯏ ꯍꯌꯦꯦ
ꯁ ꯁꯨꯕꯤꯗ ꯑ ꯃꯣꯔꯣꯛ ꯑꯁꯥꯡꯕꯗꯣ ꯑꯗ ꯇꯂꯣ ꯍꯥꯞꯄꯦ ꯑꯗꯨꯒ ꯉꯥ ꯑꯌꯥꯏꯕꯗꯣ
ꯑ
ꯑꯗꯨ ꯈꯔ ꯍꯥꯞꯄꯒꯤꯗꯅ ꯑꯗꯨꯝ ꯍꯥꯎꯔꯦ
ꯑꯗꯨ ꯍꯣꯏ ꯑꯗꯨꯗꯤ ꯌꯥꯝꯅ ꯄꯩꯁꯥꯁꯨ ꯆꯠꯀꯗꯧꯕꯒꯤ ꯅꯠꯇꯦꯅ ꯅꯠꯇ꯭ꯔꯥ ꯁꯒ ꯁꯒꯒꯒꯤꯔ ꯍꯣꯡꯒꯦ ꯅ
ꯍꯉꯦ ꯍꯉꯦ
ꯑꯩꯈꯣꯏꯅ ꯑꯗꯨꯝ ꯄꯪꯊꯥ ꯊꯥꯔꯁꯨ ꯑꯗꯨꯝ ꯑꯗꯨꯝ ꯍꯧꯕ ꯄꯣꯠꯅꯦꯕꯀꯣ
ꯎꯝ
ꯑꯩꯈꯣꯏꯒꯤ ꯑꯩꯈꯣꯏꯁꯨ ꯑꯩꯈꯣꯏ ꯑꯩꯈꯣꯏ ꯂꯧ ꯂꯧꯒꯨꯝꯕ ꯑꯗꯨꯒ ꯑ ꯏꯪꯈꯣꯜꯒꯨꯝꯕꯗ ꯌꯥꯝ ꯊꯥꯏꯌꯦꯕꯀꯣ
ꯎꯝ ꯁꯅ ꯍ ꯑꯣꯏ